ꯍꯜꯂ‌ꯣ
ꯇꯥꯕ꯭ꯔꯣ
ꯇꯥꯔꯦ
ꯇꯥꯔꯦ ꯇꯥꯔꯦ
ꯇꯥꯔꯦ ꯇꯥꯔꯦ
ꯅꯣꯏ ꯈꯨꯟ ꯅꯪꯒꯤ ꯈꯨꯟ ꯅꯤꯡꯁꯤꯡꯉꯛꯑꯦ ꯍꯥꯏꯔꯣ ꯀꯩ ꯍꯥꯏꯅꯣ
ꯑꯁ ꯌꯥꯝ ꯅꯤꯡꯁꯤꯡꯉꯦꯗ ꯅꯨꯡꯁꯤꯌꯦꯦ ꯄꯤꯒꯁꯦ ꯇꯥꯒꯦ ꯇꯧꯋꯦ ꯖꯔꯣ ꯖꯔꯣ ꯖꯔꯣ ꯇꯥꯒꯦ ꯇꯧꯋꯦ ꯑ ꯅꯪ ꯇꯦꯛ ꯁꯣꯛꯅꯕ ꯂꯥꯛꯑꯣꯅꯦ ꯌꯥꯗ꯭ꯔꯦ
ꯅꯪꯒꯤ ꯀꯩꯅꯣ ꯎꯕꯗ ꯑꯩꯗꯤ ꯑꯩꯁꯨ ꯅꯨꯡꯉꯥꯏꯇ꯭ꯔꯤꯅꯦ
ꯅꯪ ꯅꯪꯁꯨ ꯀꯝꯅꯤꯡꯉꯛꯄ꯭ꯔꯣ
ꯑꯩ ꯀꯞꯅꯤꯡꯉꯛꯄ ꯍꯥꯏꯗꯤ ꯈꯨ ꯅꯤꯡꯁꯤꯡꯉ ꯅꯤꯡꯁꯤꯡꯉ ꯈꯪꯅꯤꯡꯕ ꯅꯠꯇꯦꯕ ꯅꯪ ꯅꯪꯒꯤ ꯏꯁꯇꯦꯇꯁ ꯀꯩꯅꯣ ꯇꯧꯕꯗꯣ ꯑꯩ ꯃꯣꯖꯤ ꯎꯕꯗꯀꯣ
ꯑꯩ ꯑꯩꯒꯤ ꯈꯜꯂꯒ ꯅꯪ ꯊꯋꯥꯏ ꯅꯨꯡꯉꯥꯏꯇꯕ ꯑꯩ ꯅꯤꯡꯁꯤꯡꯔꯛꯄꯅꯦꯕꯀꯣ
ꯍꯣꯏ ꯍꯣꯏ ꯑꯗꯨꯒꯤꯅꯤ ꯅꯪꯒꯤ ꯅꯪꯅ ꯅꯨꯡꯉꯥꯏꯇꯕꯗꯣ ꯈꯟꯕꯤꯔꯒ
ꯑꯥ ꯑꯠꯆꯥ ꯑꯁ ꯅꯪꯁꯦ ꯑꯩ ꯑꯩ ꯌꯥꯝ ꯈꯪꯕꯤꯌꯦꯀꯣ
ꯑꯗꯨꯒꯤꯅꯦ ꯑꯩꯅ ꯅꯪꯒꯤ ꯏꯁꯇꯦꯇꯁ ꯎꯕ ꯍꯦꯛ ꯎꯕꯒ ꯀꯩꯅꯣ ꯔꯤꯄ꯭ꯂꯥꯏ ꯄꯤꯕꯗꯣ ꯈ ꯌꯥꯝ ꯅꯤꯡꯁꯤꯡꯉꯕꯅ
ꯏꯃꯥꯟꯅꯕꯤꯅ ꯊꯥꯔꯛꯄꯅꯦ ꯚꯤꯗꯤꯑꯣ ꯊꯥꯔꯛꯄꯀꯣ ꯊꯥꯔꯣꯏ ꯑꯟꯕ ꯆꯠꯅꯤꯡꯉꯥꯏ ꯑꯃꯨꯛ ꯂꯥꯛꯈ꯭ꯔꯣꯏ ꯎꯝ ꯃꯊꯟꯇ ꯆꯠꯄ ꯅꯨꯡꯉꯥꯏꯇ ꯍꯦꯟꯅ ꯊꯥꯔꯛꯄ ꯑꯗꯨꯗꯤ ꯀꯅꯥꯅꯣ ꯀꯥꯞꯅꯤꯡꯔꯣꯏꯗꯣꯏꯅꯣꯕ
ꯃꯥꯅꯤ ꯃꯥ ꯃꯥꯅꯤ ꯃꯥꯅꯤ ꯀꯥꯞꯅꯤꯡꯕ ꯐꯥꯎꯕ ꯇꯥꯕꯅꯦ
ꯀꯥꯎꯅꯤꯡꯕ ꯐꯥꯎꯋꯦꯕ ꯌꯨꯝ ꯈꯨꯇꯛꯇꯀ ꯒꯥꯔꯤ ꯂꯩꯔꯗꯤ ꯏꯁꯥꯒꯤ ꯒꯥꯔꯤ ꯂꯩꯔꯕ ꯆꯜꯂꯦ ꯒꯥꯔꯤ ꯑꯁꯤ ꯑꯉꯥꯡ ꯀꯔꯤ ꯀꯔꯥ ꯑꯩ ꯗꯔꯀꯥꯔ ꯑꯣꯏꯗ꯭ꯔꯦ ꯑꯩ
ꯀꯩꯅꯣꯒꯤꯗꯣ ꯍꯦꯔꯣꯒꯤ ꯍꯦꯔꯣꯛꯒꯤ ꯀꯩꯅꯣꯒꯤꯗ ꯎꯆꯦꯛ ꯑꯆꯧꯕꯒꯤ ꯀꯩꯅꯣ ꯇꯨꯗ ꯋꯥꯏꯕꯤꯌꯨꯔꯥ ꯄꯥꯏꯔ ꯆꯠꯅꯕ
ꯑꯗꯨ ꯑꯗꯨ ꯇꯞꯇꯧ ꯃꯥꯜꯂꯦꯗ ꯑꯗꯨꯗꯤ ꯌꯨꯝ ꯌꯧꯗ꯭ꯔꯤꯉꯩꯗ ꯑꯩꯒꯤ ꯀꯩꯅꯣ ꯃꯥꯒꯤ ꯁꯦꯂꯔꯗ ꯍꯥꯟꯅ ꯇꯥꯗꯧ ꯃꯥꯜꯂꯤꯗ
ꯎ ꯎ ꯐꯔꯛꯇ ꯃꯌꯥꯏꯗ ꯇꯥꯈ꯭ꯔꯗꯤꯦ ꯑꯣꯍ ꯂꯣꯏꯔꯦꯅꯦ ꯈꯪꯕ ꯇꯥꯕ꯭ꯔꯣ ꯑꯁꯤ ꯅꯪ ꯅꯪ ꯂꯩ ꯅꯪ ꯂꯩꯕ ꯖꯒꯥꯗꯒ ꯑꯩꯈꯣꯏ ꯈꯨꯟꯒꯤ ꯃꯌꯥꯏꯗ ꯇꯥꯗꯤ ꯑꯣ
ꯗ ꯑꯃꯨꯛꯀ ꯀꯥꯞꯄ ꯑꯃꯨꯛ ꯀꯥꯞꯄꯦ ꯄꯨꯟꯁꯤ ꯄꯨꯟꯁꯤ ꯑꯗꯨꯗ ꯑꯗꯤꯅ ꯃꯃꯤ ꯅꯄꯟꯁꯤ ꯆꯦꯜ ꯂꯔꯦ
ꯑꯗꯨ ꯂꯣꯏꯁ
ꯑ ꯊꯔꯣꯏ ꯊꯔꯣꯏ ꯈꯨꯟꯕꯠ ꯆꯕꯗꯤ ꯌꯥꯝ ꯅꯨꯡꯉꯥꯏꯕꯅꯦ
ꯍꯣꯏ ꯊꯔ ꯑꯩꯈ ꯈꯨꯟꯕꯁꯨ ꯌꯥꯝ ꯅꯨꯡꯉꯥꯏꯕ
ꯅꯪ ꯅꯪ ꯆꯠꯄ꯭ꯔꯣ ꯅꯪ
ꯊꯔꯣꯏ ꯑꯩꯗꯤꯠ ꯆꯠꯇꯕ ꯀꯨꯏꯔꯦꯍꯦ
ꯑꯣ ꯑꯩꯗꯤ ꯎꯝ ꯍꯣꯏ ꯅꯣꯏ ꯂꯧꯗꯣ ꯌꯥꯔꯦ
ꯑꯩꯈꯣꯏ ꯂꯧ ꯀꯩ ꯍꯥꯏꯁꯤꯔꯥ ꯑꯩꯈꯣꯏ ꯃꯊꯛꯂꯣꯝꯒꯤ ꯀꯩꯅꯣꯗꯣ ꯈꯪꯕ꯭ꯔꯥ
ꯃꯊꯛꯀꯤ ꯐꯤꯗꯣꯝ ꯌꯥꯝ ꯆꯥꯎꯕꯗ꯭ꯔꯣ
ꯍꯣꯏ ꯍꯣꯏꯣꯦꯅꯦ
ꯑꯣ ꯑꯣ ꯑ ꯑꯁ ꯂꯦꯞꯈꯅꯤꯡꯉꯥꯏ ꯂꯩꯇꯦ ꯑꯗꯨꯗꯗꯤ ꯐꯝ ꯍꯦꯛ ꯐꯝꯃꯕ ꯑꯗꯨꯝ ꯍꯥꯏꯗꯤ ꯎꯝ ꯃꯤꯅ ꯇꯟꯗꯕ ꯃꯤ ꯌꯥꯎꯔꯗꯤ ꯕꯛꯀꯦꯠ ꯑꯃ ꯂꯧꯕ ꯐꯪꯒꯅꯤ ꯑꯗ ꯊꯔꯣꯏ ꯑꯩꯈꯣꯏ ꯃꯌꯦꯛ ꯋꯥꯔꯤ ꯑꯃ ꯁꯥꯕꯤꯈꯤꯅꯤ ꯅꯧꯃ ꯑꯩꯈꯣꯏ ꯏꯃꯥꯟꯅꯕꯤ ꯑꯅꯤꯁꯦ ꯑ
ꯎꯝ
ꯑꯦꯛꯖꯥꯝ ꯊꯥꯕ ꯆꯠꯄ ꯃꯤꯒꯤꯅꯦ
ꯈꯥ
ꯑꯩꯈꯣꯏ ꯏꯗꯣꯝꯆꯥ ꯑꯩꯣꯏꯒꯤꯀꯣ ꯃꯤ ꯃꯣꯏꯗꯣ ꯑꯦꯖꯝ ꯃꯣꯏ ꯃꯣꯏ ꯃꯣꯏꯒꯤ ꯊꯥꯕꯤꯌꯣꯅ ꯍꯥꯏꯔꯛꯄ ꯑꯩꯈꯣꯏ ꯆꯠꯂꯦ
ꯍ
ꯗꯥꯝ ꯂꯩꯐꯝꯗꯣ ꯗꯥꯝ ꯌꯥꯝ ꯆꯥꯎꯅ ꯂꯩꯕ ꯃꯐꯝꯗꯣ
ꯇ ꯑꯃꯔ
ꯁꯤꯒꯤꯗꯥꯝ ꯑ ꯝ
ꯍꯣꯏ
ꯌꯥꯝ ꯆꯥꯎꯕ ꯂꯩꯕ ꯑꯗꯨ ꯑꯗꯨꯗꯣ ꯍꯥ ꯑꯩꯈꯣꯏ ꯈꯨꯟꯗ ꯅꯠꯇꯦ ꯃꯤ
ꯑꯇꯣꯞꯄꯗ
ꯎꯝ ꯑꯇꯣꯞꯄꯗ ꯑꯇꯣꯞꯄꯗ ꯑꯗꯨꯗ ꯆꯠ ꯆꯄꯅꯦꯕ ꯆꯠꯂꯦ ꯑꯗꯨꯒ ꯃꯤ ꯃꯌꯨꯝꯗ ꯑꯩꯈꯣꯏ ꯂꯦꯛꯑꯦꯕ ꯃꯣꯏ ꯈꯪꯅꯕꯗꯀꯣ ꯂꯩꯔꯦ ꯑꯗꯨꯒꯕꯨ ꯌꯨꯝꯕꯨꯗꯨꯅ ꯊꯔꯣꯏ ꯈꯨꯨꯝꯕ ꯆꯠꯁꯤ ꯍꯥꯏꯕ ꯑꯗꯨ ꯃꯇꯝꯗꯨꯗꯤ ꯏꯁꯤꯡ ꯂꯩꯇꯦꯕꯀꯣ ꯑꯗ ꯏꯁꯤꯡ ꯂꯩꯗꯕꯅꯤꯅ ꯑꯦ ꯀꯃꯥꯏꯅ ꯂꯧꯕ ꯆꯠꯇꯣꯏꯅꯣ ꯏꯁꯤꯡ ꯑꯩꯈꯣꯏꯅ ꯈꯜꯂꯤꯁꯤꯅ ꯄꯨꯈ꯭ꯔꯤꯒꯨꯝꯕꯗ ꯂꯧꯕ ꯆꯠꯅꯤꯡꯉꯥꯏ ꯃꯥꯟꯕꯀꯣ ꯆꯠꯂꯦ ꯑꯗꯨꯒ ꯃꯣꯏꯗꯣ ꯕꯛꯀꯦꯠ ꯃꯆꯥ ꯀꯣ ꯕꯛꯀꯦꯠ ꯃꯆꯥ ꯃ ꯆꯥ ꯄꯥꯏꯔꯦ ꯑꯗꯨꯒ ꯁꯨꯔꯤꯗꯣ
ꯍꯣꯏ
ꯍꯥꯥ
ꯊꯥꯡ ꯊꯥꯡꯗ
ꯑ ꯊꯥꯡ ꯊꯥꯡ ꯃꯆꯥ ꯃꯆꯥꯗꯣ ꯂꯧ ꯈꯥꯎꯕꯗ ꯄꯥꯏꯅꯕꯗꯣ
ꯍꯣꯏ ꯍꯣꯏ ꯍꯣꯏ
ꯑꯗꯨ ꯑꯗꯨ ꯄꯥꯏꯔ ꯆꯠꯂꯦꯕ ꯑꯗꯨ ꯀꯔꯣꯀꯣ ꯏꯕꯥꯅꯤꯗꯤ ꯈꯜꯂꯒ ꯂꯩꯔꯀꯣ ꯍꯥꯏꯗꯤ ꯑꯩꯈꯣꯏ ꯈꯪꯗ꯭ꯔꯤꯕ ꯑꯗꯨ ꯑꯗꯨꯃꯥꯏꯅ ꯆꯠꯂꯦ ꯍꯥꯏꯕꯗꯣ ꯈꯪꯗꯦꯕ ꯀꯔꯤꯔꯣ ꯃꯣꯏ ꯍꯥꯏꯗꯤ ꯍꯥꯏꯗꯦꯀꯣ ꯀꯔꯤ ꯇꯧꯁ ꯀꯔꯤ ꯀꯃꯅ ꯊꯥꯔꯣꯏ ꯈꯣꯟꯗꯣꯏꯅꯣ ꯆꯠꯂꯦ ꯑꯗꯨꯒ ꯛ ꯂꯥꯎꯑꯣꯒ ꯈꯣꯣꯟ ꯂꯩ ꯂꯩ ꯏꯀꯣ ꯍꯣꯏ ꯏꯅꯦ ꯀꯃꯥꯏꯅ ꯇꯧꯗꯣꯏꯅꯣ ꯍꯥꯏꯔꯒ ꯃꯇꯣꯟꯗꯨꯅ ꯅꯪꯒꯤ ꯊꯥꯡ ꯃꯇꯣꯟꯗꯨꯅ ꯎ ꯀꯩꯅꯣ ꯂꯩꯕꯥꯛꯇ ꯑꯗꯨꯝ ꯈꯦꯠꯂꯣ ꯂꯩꯕꯅꯦ ꯍꯥꯏꯕꯀꯣ
ꯎ ꯂꯩꯕꯥꯛꯇꯨꯗ ꯀꯣꯊꯕ ꯃꯇꯣꯟꯅ ꯀꯣꯊꯕ
ꯎꯝ ꯈꯣ ꯊꯥꯕ ꯑꯗꯨ ꯏꯕꯥꯅꯤꯗ ꯇꯧꯔꯦ
ꯎꯝ
ꯑꯦꯕꯥꯅꯤꯗ ꯑ ꯈꯣꯠꯂꯦꯕꯣ ꯑꯗ ꯈꯔꯦ ꯈ꯭ꯔꯦ ꯂꯥꯛ ꯃꯈꯣꯟ ꯇꯥꯒꯅꯦꯕ ꯈ꯭ꯔꯦ ꯈ꯭ꯔꯦꯠ ꯂꯥꯎ ꯀꯩꯅꯣ ꯃꯈꯣꯟ ꯇꯥꯕꯅꯦ ꯑꯗꯨꯗꯤ ꯑꯗꯨ ꯑꯣꯏꯔꯗꯤ ꯇꯥꯔꯗꯤ ꯊꯔꯣꯏ ꯑꯣꯏꯕꯅꯦ ꯍꯥꯏꯕꯀꯣ ꯑꯗꯨ ꯏꯄꯥꯗꯤ ꯁꯨꯝ ꯄꯥꯝꯅ ꯐꯪꯗꯕ ꯀꯧꯔ꯭ꯔꯥ ꯃꯣꯏꯗꯤꯒꯣ ꯕꯛꯀꯦꯠ ꯕꯛꯀꯦꯠꯇꯣ ꯑꯥ ꯆꯤꯟ ꯌꯧꯔꯦꯕꯀꯣ ꯑꯗꯨꯒ ꯀꯩꯅꯣ ꯍꯥꯏꯖꯤ ꯀꯣ ꯂꯤꯖꯥꯠꯗꯀꯣ ꯑꯗꯨ ꯏꯀꯥꯏꯕꯁꯨ ꯐꯥꯎꯔꯤꯀꯣ ꯑꯃ ꯈꯪꯗꯕꯅꯤ ꯅꯦꯅꯦ ꯑꯩꯈꯣꯏ ꯍꯩꯇꯦ ꯑꯩꯈꯣꯏ ꯐꯪꯗ꯭ꯔꯦ ꯍꯥꯏꯒꯣ ꯀꯥꯏꯗꯦ ꯀꯥꯏꯗꯦ ꯅꯣꯏ ꯈꯪꯗꯕꯩꯅꯤ ꯑꯗꯨꯝ ꯊꯤꯌꯣ ꯂꯩꯕꯅꯦ ꯍꯥꯏꯕ ꯑꯗꯣ ꯃꯣꯏ ꯏꯅꯦꯈꯣꯏ ꯃꯅꯥꯛꯇ ꯆꯠꯂ ꯇꯧꯔꯦ ꯑꯗꯨ ꯑꯩꯒꯤꯁꯦ ꯑꯥ ꯑꯩꯒꯤꯗꯤ ꯂꯥꯁ ꯃꯈꯣꯟ ꯇꯥꯔꯦꯕ ꯑꯥ ꯂꯩꯔꯦ ꯂꯩꯔꯦ ꯀꯥꯏꯅ ꯇꯧꯔꯤꯅꯦꯀꯣ ꯑꯗꯣ ꯅꯨꯡ ꯑꯣꯏꯔꯝꯃꯣ
ꯑꯩꯖꯨ ꯈꯜꯂꯦꯕ ꯅꯨꯡ ꯅꯨꯡ ꯑꯣꯏꯔꯝꯃꯅꯤꯅ
ꯅꯥꯀꯟ ꯑꯃꯗ ꯌꯦꯡꯊꯣꯛꯑꯒꯀꯣ
ꯑꯥ
ꯅꯨꯄꯤ ꯑꯍꯟꯅꯦ ꯃꯥ ꯖꯒꯥꯗꯣ ꯃꯣꯏ ꯈꯪꯕ ꯃꯥꯜꯂꯦ ꯃꯐꯝꯗꯣ ꯂꯩꯕ ꯃꯐꯝꯗꯣ ꯈꯪꯕ ꯃꯥꯜꯂꯦꯕꯀꯣ ꯃꯣꯏ ꯕꯛꯀꯦꯠ ꯃꯆꯥ ꯕꯛꯀꯦꯠ ꯍꯥꯏꯗꯤ ꯂꯤꯇꯔ ꯀꯌꯥ ꯆꯪꯕꯅꯣ ꯈꯪꯗꯦ ꯄꯥꯏꯔꯦ ꯑꯗꯨꯒ ꯃꯥꯒꯤꯗꯤ ꯄꯨꯔꯥ ꯊꯜꯂꯦ ꯃꯥꯒꯤꯗꯤ
ꯍꯣꯏ
ꯀꯃꯥꯏꯟ ꯂꯧꯖꯥꯠꯂꯨꯀꯣ ꯅ ꯈꯪ ꯏꯕꯥꯅꯤꯗꯤ ꯑꯩꯅ ꯑꯍꯨꯝ ꯐꯪ ꯑꯩꯅ ꯃꯔꯤꯔꯥ ꯑꯩ
ꯐꯪꯉꯦ ꯃꯥꯅ ꯑꯍꯨꯝꯂꯗꯧꯕꯅꯦ ꯑꯩ ꯑꯩꯅ ꯑꯃꯗꯤ ꯍꯤꯡꯉꯨꯅꯦꯕ ꯅꯣꯅꯤꯡꯕꯁꯤꯗꯤ ꯑꯈꯣꯏ ꯃꯣꯏꯗꯤ ꯆꯔꯥ ꯐꯥꯅꯕ ꯐꯪꯉꯦꯕ ꯑꯩꯈꯣꯏ ꯌꯨꯝꯕꯨꯒꯤ ꯌꯨꯝꯕꯨꯗꯣ ꯅꯤꯅꯦꯗꯣ ꯑꯥ ꯅꯣꯛꯄꯁꯤꯗꯤ ꯌꯨꯝ ꯂꯥꯛꯑꯒ ꯆꯥꯅꯤꯡꯉꯦꯕ ꯏꯀꯥꯏꯔꯤꯅꯤꯅꯦ
ꯅꯕꯥꯅꯤꯖꯦ ꯍꯦꯟꯃꯟꯂꯤꯗ ꯃꯤꯅ ꯕꯛꯀꯦꯠ ꯊꯟꯊꯟ ꯅ ꯐꯪꯉꯒ ꯅꯕꯅꯤ ꯑꯅꯤ ꯑꯍꯨꯝ ꯃꯔꯤ ꯈꯛ ꯐꯪꯕꯗꯨꯗꯤ ꯄꯨꯔꯥ ꯕꯦꯔꯥꯅꯤꯍꯦ
ꯑꯩꯈꯣꯏꯒꯤ ꯑꯩꯈꯣꯏꯒꯤꯗꯤ ꯌꯥꯝꯗꯕ ꯑꯩꯈꯣꯏ ꯌꯨꯝꯕꯨ ꯏꯅꯦꯗꯨꯁꯨ ꯀꯣ ꯇꯝꯄꯥꯛꯇꯗꯒꯤꯅꯦꯕ ꯃꯣꯏ ꯃꯥ ꯌꯨꯝ ꯄꯥꯜꯂꯤꯅꯦꯕ ꯑꯁꯣꯝꯗ ꯑꯗꯣ ꯃꯥꯁꯦ ꯌꯥꯝ ꯍꯩꯗꯤ ꯍꯩꯇꯦꯀꯣ ꯑꯗꯨ ꯑꯣꯏꯔꯁꯨ
ꯑꯥ
ꯑꯩꯈꯣꯏꯅ ꯊꯤꯅ ꯍꯥꯗꯔꯤꯅꯦꯕ ꯑꯗꯣ ꯅꯥꯀꯟ ꯑꯃꯗ ꯌꯦꯡꯊꯣꯛꯑꯒ ꯏꯅꯦꯅ ꯌꯦꯡꯉꯨ ꯌꯦꯡꯉꯨ ꯃꯣꯏꯒꯤꯗꯣ ꯌꯦꯡꯗꯣꯛꯑꯒ ꯕꯛꯀꯦ ꯑꯃ ꯊꯜꯂꯒ ꯂꯩꯔꯕ ꯋꯥꯅꯤꯗ ꯑꯁ ꯅꯣꯡꯅꯤꯡꯕꯁꯤꯗꯤ ꯍꯣꯏ ꯌꯨꯝ ꯂꯥꯛꯑꯒ ꯏꯕꯥꯅꯤꯗ ꯏꯃꯥꯟꯅꯕꯤꯅꯤ ꯑꯃ ꯏꯕꯥꯅꯤꯗꯣ ꯚꯥꯥꯏ ꯏꯀꯥꯏꯗꯔꯣ ꯏꯕꯅꯤꯒꯤꯗꯣ ꯐꯪꯁꯨ ꯐꯪ ꯆꯅꯤ ꯏꯀꯥꯏ ꯀꯣ ꯉꯪ ꯅꯔꯒ ꯂꯩꯔꯤꯅꯤꯅꯦ ꯑꯁ ꯅꯣꯛꯄꯖꯤꯗꯤ
ꯉꯤꯗ ꯅꯨꯡ ꯑꯣꯏ ꯂꯩꯔꯝꯝꯕꯗꯨꯗꯤ ꯅꯣꯡꯅꯤꯡꯉꯤꯗ
ꯑꯗꯨꯅꯦ
ꯍꯣꯏ ꯌꯨꯝ ꯌꯨꯝꯗ ꯈꯨꯟꯗ ꯂꯩꯔꯨꯔꯒꯗꯤ ꯊꯔꯣꯏ ꯈꯨꯟꯃꯤꯟꯅꯕ ꯈꯨꯟ ꯈꯨꯟꯕ ꯑꯗꯨꯝ ꯆꯠꯃꯤꯟꯅꯕ ꯌꯥꯏ
ꯆꯠꯁꯤꯔ ꯌꯨꯝ ꯑꯥ ꯈꯨꯟꯗ ꯆꯠꯂꯗꯤ ꯆꯠꯁꯤꯀꯣ ꯅꯣꯏ ꯂꯧꯕꯨꯛꯇ ꯋꯤꯟꯇꯔꯗꯁꯨ ꯂꯧ ꯂꯧ ꯂꯧ ꯂꯣꯏꯕꯃꯛ ꯃꯇꯝꯗꯨꯁꯨ ꯐꯪꯕꯅꯦ ꯑꯗꯣ ꯑꯩ ꯍꯧꯖꯤꯛ ꯊꯥꯡ ꯑꯃ ꯄꯥꯏꯔꯒ ꯈꯣꯠꯂꯒ ꯆꯞꯄꯗꯣ
ꯍꯣꯏ ꯑꯗꯨ ꯑꯗꯨ ꯍꯥꯏꯔꯒ ꯑꯩꯈꯣꯏꯒꯤ ꯐꯩꯖꯣꯝ ꯑꯆꯧꯕꯗꯣ ꯍꯥꯏꯗꯤ ꯂꯧ ꯈꯥꯎꯕ ꯃꯇꯝꯁꯨꯅꯦ ꯃꯤꯗꯤ ꯑꯗꯨꯝ ꯕꯦꯛ ꯈꯥꯎ ꯌꯥꯜꯂꯒ ꯑꯗꯨꯝ ꯆꯠꯄꯅꯦꯕ ꯌꯥꯝꯕꯅꯦ
ꯍꯣꯏ ꯍꯣꯏ ꯑꯅꯝꯕꯅ ꯑꯗꯨꯝ ꯆꯠꯒꯟꯗꯅꯦ
ꯍꯣꯏ ꯑꯗꯨꯒꯤ ꯖꯒꯥꯗꯣ ꯑꯩꯈꯣꯏ ꯂꯧꯎꯗꯤꯅꯦ ꯑꯩꯈꯣꯏ ꯂꯧꯎꯗꯤ ꯑꯩꯈꯣꯏ ꯏꯃꯥ ꯊꯑꯣꯏꯅ ꯁꯪꯕ ꯆꯠꯄꯅꯦꯕ ꯊꯣꯔꯣꯛ ꯌꯥꯝꯕꯅꯤꯅ ꯑꯩꯈꯣꯏ ꯂꯧ ꯂꯤꯡꯕ ꯍꯦꯛ ꯂꯧ ꯂꯤꯡꯕ ꯍꯦꯛ ꯂꯣꯏꯕꯒ ꯃꯤꯗꯤ ꯑꯗꯨꯝ ꯆꯪꯉꯗꯤ ꯀꯩꯅꯣ ꯇꯧꯋꯦꯕ ꯐꯧ ꯐꯧ ꯄꯥꯝꯕꯤꯗꯣ ꯀꯩ ꯍꯥꯏ
ꯑꯥ
ꯐꯧꯗꯣ ꯑꯣꯏꯗꯦꯕ ꯑꯗꯨꯅ ꯍꯣꯏ ꯄꯥꯟꯗꯦꯕ ꯑꯗꯨꯅ ꯊꯑꯣꯏꯅ ꯂꯧ ꯂꯤꯡꯉꯒꯗꯤ ꯊꯑꯣꯏꯅ ꯁꯪꯕ ꯆꯠ ꯅꯦꯕ ꯑꯁ ꯑꯗꯨꯒꯤ ꯑꯗꯨꯗ ꯈꯨꯌꯥ ꯗꯤ ꯌꯥꯝꯕꯅꯦ ꯑꯗꯨꯒ ꯅꯃꯥꯟ ꯅꯃꯥꯟꯅꯕꯤ ꯍꯣꯏꯗ ꯂꯧ ꯎꯕꯗꯣ
ꯎꯝ
ꯑꯗꯨꯒꯤ ꯖꯒꯥꯁꯨ ꯈꯔ ꯑꯗꯨꯝ ꯂꯩꯕꯅꯤ ꯑꯩꯣꯏ ꯂꯧ ꯍ ꯑ ꯑ ꯑꯗꯨꯗꯨꯅ ꯆꯥꯎꯕꯅꯦ ꯍꯥꯎꯕꯅꯦ ꯍꯥꯏꯗꯤ ꯊꯥꯔꯣꯏꯗꯣ ꯑꯗꯨꯝ ꯃꯣꯏꯔꯥꯡ ꯀꯪꯗꯕꯅꯦꯕ ꯑꯗꯨꯝ ꯅꯣꯏ
ꯑꯣ ꯀꯪꯗꯦ ꯍꯣꯢ ꯅꯣꯏꯕꯅꯦ ꯑꯁ ꯑꯩꯀꯣ ꯊꯔꯣꯏ ꯆꯥꯃꯟꯕꯒꯤ ꯏꯄꯥꯅ ꯑꯩꯈꯣꯏ ꯏꯕꯥꯅ ꯍꯥꯏꯔꯤꯅꯦ ꯑꯩꯗꯣ ꯑꯩꯈꯣꯏ ꯊꯔꯣꯏ ꯊꯣꯡꯉꯗꯤ ꯑꯩꯅ ꯑꯗꯨꯝ ꯌꯥꯝꯅ ꯆꯥꯏꯕ ꯃꯣꯏꯗꯤ ꯑꯩꯉꯣꯟ ꯑꯩꯒꯤ ꯈꯥꯑꯒ ꯂꯩꯗꯣꯏꯅꯦ ꯑꯩꯗꯣ ꯌꯥꯝ ꯆꯥꯃꯟꯕꯒꯤꯅꯣ ꯃꯣꯏ ꯃꯣꯏꯗꯣ ꯆꯥꯅꯤꯡꯉꯥꯏ ꯈꯪꯗꯕꯗꯣ ꯑꯩ ꯑꯩ ꯐꯥꯔꯝꯃꯣꯏ ꯀꯥꯏꯅ ꯈꯥꯜꯂꯛꯒꯒꯣ ꯃꯣꯏꯗꯤ ꯈꯤꯇꯪ ꯈꯤꯇꯪ ꯆꯥꯕꯅꯦꯕ ꯈꯣꯏ ꯕꯥꯅ ꯀꯔꯤ ꯍꯥꯏꯔꯕ꯭ꯔꯥ ꯑꯩꯅ ꯑꯁ ꯑꯃꯨꯛꯀ ꯆꯨꯞꯅꯤꯡꯉꯤꯗ ꯑꯩꯅ ꯍꯥꯏꯕ ꯌꯥꯔꯦ ꯅꯪꯒꯤꯗꯣ ꯍꯦꯟꯃꯜꯂꯦ ꯍꯥꯢꯔꯛꯑꯦ ꯑꯗꯣ ꯅꯪ ꯑꯩꯈꯣꯏꯗꯤ ꯏꯃꯥꯟꯅꯕꯤ ꯑꯗꯨꯝ ꯃꯤ ꯃꯌꯨꯝꯗ ꯑꯗꯨꯝ ꯆꯥꯛ ꯆꯥꯅꯕ ꯆꯠꯂꯦꯗꯅ
ꯎꯝ
ꯅ ꯍꯥꯏꯔꯤꯅꯦ ꯃꯤ ꯃꯤ ꯅꯃꯥꯟꯅꯕꯤ ꯈꯣꯏ ꯊꯔꯣꯏ ꯊꯣꯡꯉꯗꯤ ꯅꯪ ꯆꯠꯒꯅꯨꯀꯣ
ꯅꯪꯗꯤ ꯊꯔꯣꯏ ꯊꯔꯣꯏ ꯊꯔꯣꯏ ꯊꯣꯡꯉꯗꯤ ꯆꯥꯛ ꯆ ꯆꯥꯛ ꯆꯥꯗꯕꯤ ꯈꯥꯛꯇ ꯆꯨꯞꯄ ꯃꯥꯜꯂꯦꯗ
ꯑꯗꯨꯅꯦ ꯑꯗꯨ ꯑꯣꯏ ꯃꯤ ꯃꯤꯒꯤ ꯂꯩꯔꯣꯏ ꯅꯪ ꯂꯣꯏ ꯆꯨꯞꯀꯅꯤ ꯃꯤꯒꯤ ꯌꯦꯡꯗꯕꯤꯗ ꯑꯩꯈꯣꯏꯗ ꯑꯩꯈꯣꯏꯗ ꯑꯩꯈꯣꯏꯗ ꯇꯧꯕ ꯆꯥꯡꯗ ꯇꯧꯔꯗꯤ ꯂꯣꯏꯔꯦ ꯅꯪ ꯃꯤ ꯃꯤ ꯌꯨꯝꯗ ꯊꯔꯣꯏ ꯆꯥꯕ ꯌꯥꯗꯦ ꯑꯩꯉꯣꯟꯗ
ꯎꯝ ꯎꯝ ꯅꯣꯡꯃ ꯅꯣꯡꯃ ꯌꯨꯝ ꯌꯨꯝ ꯀꯩ ꯄꯥꯟꯗ꯭ꯔꯤꯉꯩꯗꯤꯀꯣ ꯑꯃꯨꯛꯇꯪꯗꯤ ꯄꯨꯟꯃꯤꯟꯅꯔꯒ ꯑꯃ ꯆꯔꯥ ꯑꯃꯨꯛꯇꯪꯗꯤ ꯆꯥꯃꯤꯟꯅꯁꯤꯍꯦ
ꯆꯥꯁꯦ ꯑꯩꯈꯣꯏ ꯎꯝ ꯅꯅꯥꯎꯅꯨꯄꯤꯅꯦ ꯑꯩꯅꯦ ꯑꯗꯨꯒ ꯏꯃꯥꯟꯅꯕꯤ ꯑꯅꯤꯗꯣ
ꯍꯣꯢ
ꯑ ꯑꯗꯨꯒ ꯑꯩꯈꯣꯏ ꯃꯔꯤꯁꯦ ꯑꯩꯈꯣꯏ ꯌꯨꯝꯗ ꯆꯥꯥꯏꯅ ꯆꯔꯥ ꯑꯃ ꯑ ꯀꯩꯅꯣꯅꯥ ꯑꯥ ꯑꯩꯈꯣꯏ ꯂꯩꯀꯥꯏꯒꯤ ꯏꯃꯥꯟꯅꯕꯤꯗꯣ ꯑꯗꯨꯅ ꯊꯣꯡꯕ ꯑꯁ ꯆꯨꯞꯈꯥꯏꯕꯁꯦ ꯕꯤꯗꯤꯑꯣ ꯀꯥ ꯂꯩꯔꯤ ꯍꯧꯖꯤꯛꯐꯥꯎ ꯅꯨꯡꯁꯤ ꯑꯗꯨꯒꯨꯝꯕ ꯌꯦꯡꯉꯗꯤ ꯅꯣꯛꯅꯤꯡꯕꯅꯦ ꯑ ꯆꯐꯨ ꯆꯐꯨ ꯆꯐꯨ ꯊꯜꯂꯦ ꯑꯩꯈꯣꯏ ꯆꯥꯕꯗꯣ ꯅꯣꯏ ꯎ ꯃꯣꯏ ꯃꯥꯗꯣ ꯃꯁꯂꯥ ꯌꯥꯝ ꯍꯥꯞꯄꯒꯤꯀꯣ ꯃꯁꯂꯥ ꯀꯩꯅꯣ ꯇꯧꯋꯦ ꯁꯥꯗꯤ ꯆ ꯑꯁ ꯌꯥꯝꯁꯨ
ꯑꯩꯗꯤ ꯑꯩꯗꯤ ꯃꯣꯔꯣꯛꯁꯦ ꯌꯥꯝ ꯀꯟꯅ ꯁꯥꯗꯕꯤꯗꯀꯣ ꯄꯨꯔꯥ ꯊꯜꯂꯒ ꯄꯨꯏꯛ ꯊꯟꯅꯒ ꯇꯧꯔꯒ ꯆꯣꯈꯥꯏꯅꯤꯡꯉꯦꯁꯦ
ꯆꯠꯁꯤꯀꯣ ꯅꯣꯡꯃ ꯈꯨꯟꯕ ꯆꯠꯁꯦꯕ ꯅꯣꯏ ꯂꯧꯗꯨꯁꯨ ꯅꯣꯏ ꯌꯥꯎꯔꯗꯤ ꯈꯨꯟꯕꯁꯨ ꯌꯥꯏꯅ ꯈꯔ
ꯃꯣꯔꯣꯛ ꯁꯥꯃꯜꯂꯁꯨꯀꯣ ꯀꯩꯅꯣ ꯍ ꯀ ꯆꯤꯝꯕꯥꯟꯁꯦ ꯂꯣꯏ ꯁꯥꯒ ꯁꯥꯏꯌꯦꯕ
ꯑꯗ ꯏꯟꯇꯔꯦꯁ ꯂꯩꯔꯤꯅꯦ ꯑꯗꯨꯅꯅꯦ ꯍꯥꯎꯔꯤꯗꯣ
ꯆꯥꯕ ꯂꯣꯏꯔꯒ ꯀꯣꯔꯤꯌꯥ ꯃꯝꯕꯗꯣ ꯀꯣꯔꯤꯌꯥ ꯃꯝꯕ ꯍꯥꯏꯇꯥꯔꯦ ꯆꯥꯕ ꯂꯣꯏꯔꯒꯀꯣ
ꯍꯣꯏ ꯍꯥꯏꯗꯤ ꯑꯃꯦꯠꯄ ꯈꯩꯁꯨ ꯆꯥꯎꯋ ꯍꯦꯟꯖꯥꯡ ꯅꯠꯇ꯭ꯔꯁꯨ ꯀꯥꯎ ꯃꯥꯏꯔꯦꯟꯒ ꯊꯣꯡꯕꯁꯨ ꯍꯥꯎꯕꯅꯦ
ꯍꯣꯏ ꯍꯥꯎꯕꯅꯦ ꯍꯥꯎꯕꯅꯦ ꯉꯔꯦꯡꯒ
ꯑꯗꯨꯒ ꯃꯤꯗꯤ ꯑ ꯑꯣꯞꯊꯔꯒꯁꯨ ꯆꯥꯏ ꯍꯥꯏꯋꯦ
ꯍꯣꯏ ꯊꯣꯡꯉꯦ ꯑꯗꯨ ꯍꯣꯏ
ꯆꯥꯕ ꯐꯪꯗ꯭ꯔꯤ ꯍꯧꯖꯤꯛꯐꯥꯎ ꯆꯥꯗ꯭ꯔꯤ
ꯑꯩ ꯑꯩ ꯑꯩꯁꯨ ꯐꯪꯗ꯭ꯔꯤꯌꯦ ꯅꯣꯡꯃꯆꯥꯁꯤꯗ ꯑꯗꯨꯒꯨꯝꯕꯗꯀꯣ ꯑꯣꯣꯛꯁꯥꯒ
ꯑꯗꯣ ꯁꯤꯗꯗꯤ ꯑꯩ ꯊꯔꯣꯏꯗꯣ ꯑꯍꯥꯎꯕ ꯈꯪꯗꯦ ꯂꯩꯕ ꯍꯩꯇꯦ ꯅꯍꯥꯟ ꯑꯩ ꯌꯨꯝꯗꯒꯤ ꯑꯣ ꯊꯥꯔꯛꯄꯒꯤ ꯑꯩ ꯆꯠꯂꯦꯕ ꯕꯖꯥꯔ ꯆꯠꯂꯦꯕ ꯑꯗꯨꯒ ꯂꯩꯔꯛꯄ ꯀꯧꯇꯥ ꯑꯅꯤ
ꯉꯥꯏ ꯏꯁꯥꯏꯒꯤ ꯎꯝ ꯇꯜꯂꯦꯗ ꯐꯗꯤ ꯐꯔꯝꯃꯅꯦꯕ
ꯑꯗꯣ ꯑꯁꯤꯗꯒꯤ ꯆꯥꯅꯤꯡꯅꯕꯅꯦ ꯑꯩ ꯌꯨꯝꯗ ꯏꯃꯥꯁꯨ ꯆꯥꯗꯦ ꯑꯗꯨꯗꯣ ꯑꯣꯏꯔꯁꯨ ꯆꯥꯅꯤꯡꯉꯒꯤ ꯆꯥꯅꯤꯡꯃꯟꯕꯒꯤꯀꯣ ꯎꯝ ꯑꯩ ꯂꯩꯔꯛꯄ ꯎꯝ ꯑꯁ ꯏꯅꯥꯅꯨꯄꯤꯅ ꯅꯪ ꯂꯩꯕ ꯍꯥꯏꯗꯤ ꯂꯩꯔꯨꯅꯨꯨꯒ ꯍꯥꯏꯔꯦ
ꯑꯣ ꯍꯥꯏꯗꯤ ꯀꯣ ꯆ ꯉꯁꯥꯒꯤꯗꯤ ꯅꯂꯥꯒꯤꯕꯣ ꯀꯩꯒꯨꯝ ꯀꯌꯥ ꯃꯦꯟ ꯇꯥꯗꯦꯕ
ꯎꯝ ꯂꯧꯎꯒꯤꯅꯤ ꯂ ꯀꯤꯅꯤꯗ ꯈꯥꯏ ꯂ ꯈꯥꯏꯗ ꯍꯥꯏ
ꯑ ꯑ ꯌꯥꯝꯕꯤ ꯀ ꯏꯌꯥꯝꯕꯗꯤ ꯀꯩꯅꯣꯒꯤꯅꯤ ꯄꯥꯠ ꯄꯥꯠꯀꯤꯗꯣ ꯑꯩꯈꯣꯏꯒꯤ ꯄꯥꯊ ꯍꯥꯏꯁ ꯍꯥꯏꯒꯗ꯭ꯔꯥ ꯑꯗꯨꯒꯤꯅꯤꯗ
ꯉꯥꯡꯉꯗꯤ ꯂꯧꯕ ꯇꯜꯂꯨ
ꯍꯣꯏ ꯉꯥꯡꯉꯗꯤꯀꯣ ꯎꯝ ꯀꯩꯀꯩ
ꯐ
ꯏꯃꯨꯡ ꯃꯨꯔꯒ ꯀꯩꯁꯨ ꯇꯜꯂꯦꯕ ꯉꯥꯡꯉꯁꯨ ꯇꯜꯂꯦꯕ ꯍꯥꯏꯗꯤ ꯀꯔꯝꯕꯅ ꯇꯗꯕ꯭ꯔꯣ
ꯎ ꯑꯗꯦ
ꯑꯩꯈꯣꯏ ꯏꯁꯪꯒ ꯏꯁꯪꯒ ꯅꯞꯄꯗꯨꯗꯤ
ꯑꯥꯎ ꯑꯗꯨꯗꯤ ꯐꯕꯅꯦ
ꯑꯗꯨꯗꯤ ꯐꯥꯕ꯭ꯔꯥ ꯅꯣꯡꯃ ꯀꯩꯅꯣ ꯆꯁꯤꯀꯣ ꯉꯥꯄꯦꯡ ꯍꯥꯏꯕ꯭ꯔꯥ
ꯄꯦꯡꯕ ꯅꯠꯇꯕ ꯉꯥꯞ
ꯉꯄꯦꯡ ꯍꯥꯎꯕꯅꯦ
ꯆꯁꯤ ꯍꯣꯏ
ꯉꯥꯄꯦꯡ ꯉꯥꯄꯦꯡꯗꯨ ꯃꯔꯨ ꯂꯩꯇꯦꯕ
ꯎꯝ
ꯃꯔꯨ ꯃꯔꯨ ꯂꯩꯇꯕ ꯉꯥꯁꯦ ꯑꯩꯈꯣꯏꯒꯤ ꯔꯧ ꯒꯨꯝꯕꯁꯤꯗꯤ ꯃꯔꯨ ꯂꯩꯕ ꯆꯥꯐꯝ ꯈꯪꯗꯦꯕ
ꯎꯝ ꯍꯣꯏ
ꯆꯥꯐꯝ ꯈꯪꯗꯦ ꯃꯔꯨ ꯍꯣꯏ ꯍꯣꯏ ꯐꯔꯦ
ꯍꯩ ꯍꯩ ꯍꯦ ꯍꯦ ꯍꯦ